ꯑ ꯑ
ꯄꯩꯗꯧꯔꯤꯅ ꯁꯁꯇ
ꯂꯝ ꯃꯅꯦꯗ
ꯑꯣ ꯍꯧꯒꯜꯕꯣ
ꯍꯣꯏ ꯆꯥꯛ ꯊꯣꯡꯕ ꯂꯣꯏ ꯁꯃꯤꯍꯤꯠ ꯂꯕꯅꯤ
ꯑꯣ ꯑꯣ ꯁꯤꯁꯇꯔ ꯀ꯭ꯂꯥꯁ ꯀꯌꯥꯅꯣ ꯀꯂ
ꯌꯦꯦ ꯂꯣꯣꯏꯔꯦ
ꯑꯣ ꯍꯟꯇꯛ ꯂꯣꯏꯕ꯭ꯔꯣ
ꯂꯥꯁ ꯏꯌꯥꯔ
ꯑꯣ ꯑꯗꯨꯗꯤ ꯑꯩꯈꯣꯏꯗ ꯑꯩꯉꯣꯟꯗꯒꯤ ꯕꯦꯠꯁ ꯑꯃ ꯍꯜꯍꯜꯂꯦ
ꯑꯣ
ꯀꯩ ꯌꯦꯟꯁꯥꯡ ꯊꯣꯡ ꯑ ꯆꯥꯗ꯭ꯔꯤ ꯀꯩ ꯌꯦꯟꯁꯥꯡ ꯊꯣꯡꯒꯦ
ꯑꯜꯂꯨꯒ ꯍꯋꯥꯏꯅꯦ ꯑꯩꯗꯤ
ꯑ ꯑ ꯌꯥꯝ ꯀꯨꯏꯔꯔꯕ ꯊꯣꯡꯕ ꯑꯩꯈꯣꯏꯒꯤ ꯂꯣꯏꯗꯤ ꯂꯣꯏꯔꯦ ꯑꯗꯣ ꯆꯥꯛꯇꯤ ꯆꯥꯈꯤꯔꯣꯏ ꯈꯔ ꯊꯦꯡꯅ ꯆꯥꯗꯣꯏꯅꯦ
ꯍ ꯑꯗꯨ ꯑꯗꯨ ꯃꯥꯥꯏ ꯇꯧꯦꯅꯣ ꯏꯗꯤ
ꯁꯨꯁꯔꯤ ꯌꯥ ꯋꯥꯖꯤ ꯎꯝ ꯂꯥꯡꯗꯦꯗ ꯂꯥꯡꯕ ꯑꯣꯏꯗꯦ ꯆꯥ ꯆꯥꯗꯧ ꯀꯌꯥꯃꯨ ꯋꯥꯔꯤꯒ ꯇ
ꯈꯪꯗ
ꯁꯤ ꯀꯌꯥꯁꯨ ꯑꯣꯏꯔꯒꯦ ꯅꯪꯗꯦ
ꯍꯥꯥ
ꯆꯍꯤꯍꯤ ꯀ ꯌꯥ ꯁꯔꯒꯦ
ꯎꯝ ꯑꯍꯥꯟꯗ ꯑ ꯂꯔꯤꯅꯦ
ꯆꯍꯤ ꯍꯥꯏꯕꯅꯦ
ꯆꯍꯤꯌꯦ
ꯑꯥ
ꯇ꯭ꯋꯦꯟꯇꯤ ꯋꯥꯟ
ꯈꯣꯟꯖꯦꯜꯗꯣ ꯑꯉꯥꯡꯒꯤ ꯈꯣꯟꯖꯦꯜ ꯃꯥꯜꯂꯦꯕ
ꯍꯣꯏ ꯃꯁꯇ ꯇꯍꯔ
ꯑꯩ ꯅ ꯍꯜꯦ ꯑꯗꯨꯗꯤꯦ
ꯀꯌꯥꯅꯁꯁꯇꯔ
ꯇ꯭ꯋꯦꯟꯇꯤ ꯐꯣꯔ
ꯑꯣ ꯑꯣ ꯑꯗꯨꯗꯤꯠ ꯆꯦ ꯆꯦ ꯀꯧ
ꯍꯣꯏ
ꯏ ꯀꯂꯦꯁꯔ ꯑꯣꯏꯗ ꯉꯁꯤꯗꯤ
ꯎꯝꯝ ꯂꯣꯏꯔꯦ ꯑꯦꯛꯖꯥꯝ ꯂꯣꯏꯈ꯭ꯔꯦ ꯁꯤꯛꯁ ꯁꯦꯝꯒꯤ
ꯑꯣ
ꯆ ꯌꯨꯝ ꯂꯩꯔꯣ
ꯎꯝ ꯔꯑꯗꯂꯌꯦꯦ
ꯑꯣ
ꯏꯝ ꯁꯄꯁꯨ ꯌꯥꯗ꯭ꯔꯦ ꯏꯔꯥꯡꯅ ꯗꯦꯁꯀꯥꯕꯨꯁꯨ ꯌꯥꯗꯕ
ꯎꯝ ꯎ ꯍꯧꯖꯤꯛ ꯀꯩꯀꯩ ꯇꯧꯗꯧꯔꯤꯅꯣ
ꯎ ꯑꯩ ꯗꯥꯏꯠ ꯇ꯭ꯔꯦꯅꯤꯡ ꯇꯧꯕꯀꯣ
ꯑꯥ
ꯑꯗꯨꯗ ꯂꯩꯕ
ꯑꯣ ꯑꯩꯁꯨ ꯇ꯭ꯔꯦꯅꯤꯡ ꯃꯆꯥ ꯃꯇꯪ ꯇꯧꯁꯟꯖꯔꯥꯅ ꯂꯩꯔꯦ ꯀꯔꯤ ꯇꯧꯗꯣꯏꯅꯣ ꯈꯪꯗꯦ
ꯗꯥꯏꯠꯀꯤꯗꯤ ꯀꯔꯝ ꯀꯥꯟꯗꯩ ꯀꯔꯤꯅꯣꯁꯦ ꯍꯟꯗꯛ ꯇꯧꯕ꯭ꯔꯣ ꯍꯟꯗꯛꯇꯒꯤ ꯇꯧꯕ꯭ꯔꯣ ꯅꯠꯇ꯭ꯔꯒ ꯃꯃꯥꯡ ꯇꯧꯔꯛꯄ꯭ꯔꯣ
ꯐꯔꯁ ꯏꯔ ꯀꯥ ꯑꯗꯨ ꯉꯥꯏꯔꯤ
ꯍꯟꯗꯛ ꯍꯟꯗꯛ ꯑꯍꯥꯟꯕ ꯍꯟꯇꯛ ꯆꯜꯂꯤꯂꯤꯔꯣ ꯑꯣ
ꯏꯆꯝ ꯊꯥꯗꯕꯗꯣ ꯏꯔꯥꯡꯅꯀꯣ ꯊꯥꯕꯁꯨ ꯌꯥꯗ꯭ꯔꯦ
ꯍꯣꯏ ꯑꯁ ꯈꯔꯗꯦ ꯀ ꯇꯗ
ꯇꯨꯝꯕꯒ ꯆꯥꯕꯒ ꯑꯗꯨꯝ ꯇꯧꯔꯒ ꯂꯩꯔꯦ ꯀꯣꯏꯔꯒꯥꯏꯗ ꯀꯩꯀꯣꯜꯗꯣ ꯈꯪꯕ꯭ꯔꯥ
ꯀꯩ ꯀꯣ ꯎꯝ ꯄꯥꯗꯔꯤꯦ ꯀꯥꯏꯗꯅ ꯍꯩꯗꯤ
ꯀꯣꯏꯔꯦꯡꯒꯩꯒꯤ ꯃꯊꯛꯇ
ꯑꯣ ꯑꯗꯨꯝ ꯅꯨꯡꯉꯥꯏꯕ꯭ꯔꯥ
ꯎꯝ ꯅꯨꯡꯉꯥꯏꯗ
ꯔꯦꯟꯇꯗꯤ ꯆꯦ ꯇꯣꯝꯗ ꯂꯩꯕ꯭ꯔꯥ
ꯏꯃꯅꯕꯤꯤꯒꯂꯌꯦꯦ
ꯑꯣ
ꯗꯨꯄꯥ ꯍꯥ ꯀꯣꯏꯗꯣ ꯅꯪꯗꯤ
ꯀꯣꯏꯗ ꯋꯥꯔꯤ ꯁꯥꯟꯗ ꯀꯗꯥꯁꯨ
ꯁꯤꯌꯥ ꯒꯤꯟꯇꯕ ꯃꯥꯂꯤꯛ
ꯑꯁ ꯈꯪꯗ ꯀꯌꯥ ꯇ
ꯀꯣꯏꯅꯤꯗ꯭ꯔꯣ
ꯎꯝ ꯈꯪꯗ ꯀꯅꯤꯡꯗꯦ
ꯁꯤꯦꯗꯤ
ꯍ ꯏꯗ ꯑꯩꯁꯨ
ꯁꯤꯅꯦꯃ ꯐꯔꯗ ꯏꯟꯗꯤꯄꯦꯟꯗꯦꯦꯟꯁ
ꯁꯊꯤꯕꯒꯤꯅ ꯄ ꯀ ꯑꯣꯏꯗꯁ
ꯑꯦꯁ ꯑꯗꯨꯃꯥꯏ ꯍꯥꯏꯅꯦꯍꯦ ꯀꯩꯅꯣꯅꯦ ꯁꯛꯇ ꯂꯩꯕ꯭ꯔꯣ ꯍ
ꯆꯂꯣ ꯅꯅꯦ ꯍꯧꯦ ꯀꯥꯟꯒ
ꯀꯔꯤꯝ ꯈꯜꯂꯅꯦ ꯁꯛ ꯐꯖꯕ ꯊꯨ ꯃꯤ ꯈꯨꯗꯤꯡꯃꯛ ꯂ ꯁꯛ ꯐꯖꯩ ꯇ ꯑꯗ ꯋꯥ ꯍꯗꯅ ꯈꯟꯒꯅꯣ ꯍꯥꯏꯕ ꯁꯛ ꯐꯖꯩ ꯑꯩꯅ ꯑꯗꯨꯝ ꯂꯩ
ꯖꯔꯝꯒꯅꯤ ꯅꯪꯗ
ꯑꯁ ꯀꯥꯏꯗꯤꯁ
ꯀꯣꯏ ꯇꯅꯤ ꯇꯥꯅ ꯔꯧꯒꯅꯤ
ꯑꯦ ꯌꯥꯔꯦ ꯁꯤꯔꯤꯁꯤꯦꯅ ꯀꯅꯣ
ꯎꯝ ꯏꯕꯨꯡ ꯑꯍꯨꯝ ꯂꯩ ꯅꯨꯄꯤꯗꯤ ꯏꯇꯣꯝꯗꯅꯤ
ꯑꯁ ꯑꯗꯨꯗꯤ ꯌꯥꯝꯅ ꯂꯥꯏꯕꯛ ꯐꯔꯦꯀꯣ ꯑꯩ ꯃꯈꯈꯜ ꯑꯅꯤ ꯂꯩꯌꯦ ꯅꯨꯄꯥ ꯑꯃꯒ ꯅꯨꯄꯤ ꯑꯃꯒ ꯑꯩꯅ ꯍꯣꯏ ꯑꯩꯁꯨ ꯃꯊꯛꯇ ꯑꯦꯜꯗꯔ ꯂꯩꯅꯤꯡꯉꯤ
ꯏꯆꯦ ꯂꯩꯥꯏꯅꯤ ꯏꯉꯁꯨ
ꯑ ꯅꯨꯡꯉꯥꯏꯕ꯭ꯔꯥꯁ ꯑꯗꯨꯝ ꯏꯕꯨꯡꯅ ꯑꯗꯨꯝ ꯁꯦꯟꯅꯕꯤꯔꯝꯃꯅꯤ
ꯎꯝ ꯀꯗꯥꯏꯁꯤꯒꯗꯒꯤ ꯅ ꯅꯪꯦ
ꯑꯩ ꯊꯧꯕꯥꯜꯗꯒꯤ
ꯎꯝ
ꯁꯤꯗꯤ
ꯗꯤ ꯀꯣꯏꯔꯒꯥꯏꯗ ꯕꯂ ꯑꯂ
ꯑꯣ
ꯎꯝ ꯎꯝ
ꯂꯥꯏꯔꯤꯛ ꯄꯥꯗꯣꯏꯔꯣꯁꯦ ꯀꯩꯗꯧꯗꯣꯏꯅꯣ
ꯄꯔꯣꯏꯗ ꯌꯥꯔꯤꯛꯁꯨ ꯄꯥꯅꯤꯡꯗꯦ
ꯍꯒ ꯆ ꯃꯅꯤ ꯆꯦ ꯀꯩ ꯁꯨꯝ ꯆꯦꯛ ꯂꯧꯔꯛꯀꯦ
ꯄꯣꯜ ꯁꯥꯏꯟꯁ
ꯑꯣ ꯅꯨꯡꯉꯥꯏꯕ꯭ꯔꯥ
ꯈꯪꯃꯦꯗ ꯑꯩꯈꯣꯏꯗꯤ ꯀꯣꯂꯦꯖꯁꯨ ꯀꯥꯗꯦ ꯑꯗꯨꯝ ꯑꯦꯠꯃꯤꯁꯟ ꯇꯧꯔꯒ ꯀꯣ ꯑꯦꯛꯖꯥꯝ ꯈꯛꯇ ꯑꯗꯨꯝ ꯊꯥꯏ
ꯎꯝ
ꯎꯝ ꯎ ꯎꯝ
ꯀꯩꯗꯧꯗꯣꯏꯅꯣꯁꯦ ꯍꯧꯖꯤꯛ
ꯑꯗꯨꯝ ꯂꯩꯔꯤꯗ ꯄꯦꯁ ꯆꯜꯣꯏꯗꯣ ꯅꯪꯅꯤ
ꯑꯁ ꯀꯩꯁꯨ ꯊꯉꯗ
ꯂꯩ ꯂꯩ ꯃꯗ ꯅꯧꯋꯥꯂꯤꯗ
ꯎ ꯍꯣꯏ ꯍꯣꯁꯇꯦꯜ ꯂꯩꯔꯀꯥꯟꯗ ꯑꯩꯁꯨ ꯃꯇꯝꯕ ꯋꯥꯄꯟꯗ
ꯎꯝ ꯆꯠꯅꯤꯡ
ꯎꯝ ꯀꯌꯥꯝꯃꯨꯛ ꯀꯨꯏꯔꯛꯑꯒꯦꯁꯦ ꯌꯨꯝ ꯆꯠꯂꯛꯇꯕ
ꯎꯝ ꯊ ꯃꯔꯤ ꯍꯣꯏꯔꯝꯅꯤꯗ
ꯑ ꯀꯏꯔꯦꯀꯣ
ꯑ
ꯑꯩ ꯍꯣꯁꯇꯦꯜꯗ ꯊꯥ ꯑꯃ ꯂꯩꯁꯜꯂꯛꯄ ꯌꯨꯝ ꯆꯅꯤꯡꯕꯅ ꯂꯣꯏꯔ ꯆꯦ ꯆꯠꯅꯤꯡ ꯉꯝꯝꯕꯅꯦ ꯍꯧꯁꯦ
ꯎ ꯅꯪꯗꯤ ꯌꯨꯝꯗ ꯑꯗꯨꯝ ꯂꯩꯕꯅꯤꯀꯣ
ꯎꯝ ꯍꯧꯖꯤꯛꯇꯤ ꯌꯨꯝꯗ ꯂꯩꯔꯦ ꯑꯗꯨꯝ ꯑꯦꯛꯖꯥꯝ ꯂꯣꯏꯈ꯭ꯔꯕꯅꯤꯅ ꯁꯤ ꯍꯣꯏꯁꯨ ꯑꯗꯨꯝ ꯌꯨꯝꯗ ꯑꯗꯨꯝ ꯈꯔ ꯊꯨꯅ ꯆꯠꯄ ꯌꯥꯔꯣꯀꯣ
ꯎꯝꯝ ꯎꯝ ꯊꯤꯟꯃꯤꯎꯅ
ꯑꯁ ꯑꯗꯨ ꯄꯔꯇ
ꯋꯥꯉ ꯋꯥꯕꯁꯨ ꯍꯣꯏꯇ꯭ꯔꯦ
ꯁꯥꯏꯗ
ꯎ
ꯌꯥꯝꯁꯥꯏꯒꯣ ꯍꯟꯗꯛꯁꯦ
ꯎꯝ ꯁꯥꯏ ꯅꯣꯡ ꯆꯨꯕꯁꯦ
ꯍꯧꯖꯤꯛꯇ ꯁꯨꯗ
ꯉꯁꯥꯏ ꯑꯌꯨꯛꯇ ꯆꯨꯔꯝꯃꯦ ꯑꯩꯈꯣꯏ ꯁ꯭ꯋꯥꯏꯗ
ꯎꯝ
ꯍꯁꯀꯥꯜꯕꯤꯗꯔꯖꯅ ꯑꯃꯨꯛ ꯁꯥ ꯑꯃꯨꯛ ꯅꯣꯡꯖꯨ ꯃꯦꯟꯃꯥꯟ ꯇꯥꯖꯁ ꯃꯣꯏ
ꯎꯝ
ꯀꯩꯤꯡꯁꯥꯡ ꯊꯣꯡꯉꯒꯦ ꯅꯣꯏꯗꯤ
ꯎꯝ ꯍꯋꯥꯏ
ꯀꯦ ꯀꯥꯡꯁꯣꯏ ꯊꯣꯡꯉꯦ ꯍꯥꯏꯔꯣ
ꯎꯝ ꯑꯂꯨꯒ ꯍꯋꯥꯏ ꯍꯥꯏꯕꯅ
ꯑꯣ ꯃꯆꯨ ꯊꯥꯛꯑꯒ ꯊꯣꯡꯕꯗꯨꯔꯣ
ꯑ
ꯑꯣ ꯍꯥꯎꯅꯤ ꯀ
ꯈꯪꯗꯦ
ꯏꯟꯁꯥꯡ ꯑꯣꯏꯅ ꯊꯣꯡꯕ ꯍꯩꯕ꯭ꯔꯁꯦ
ꯎꯝ ꯂꯣꯣꯏꯅ ꯍꯥꯏꯥꯏꯇ ꯅꯪꯗꯤ ꯍꯩꯔꯝꯒꯅꯤ ꯀꯣ
ꯑꯁ ꯍꯩꯇꯗ ꯑꯩꯁꯨ ꯇꯥꯕ ꯈꯛꯇ ꯎ
ꯍ
ꯁ ꯊꯣꯡꯝꯗ ꯍꯥꯏꯔꯝꯒꯅꯤꯗꯅ
ꯑꯍꯣꯏ ꯑꯗꯨꯝ ꯈꯔ ꯈꯔꯗꯤ ꯍꯥꯏꯌꯦ ꯑꯗꯣ ꯌꯥꯝ
ꯑꯍꯟ ꯑꯣꯏꯕꯒꯤ ꯅꯪꯅ ꯑꯗꯨꯝ ꯊꯧꯔꯝꯗꯕ ꯃꯥꯜꯂꯦ
ꯎꯝ ꯃꯔ ꯋꯥꯠꯇ ꯊꯣꯛ
ꯎꯝ
ꯎ
ꯎꯝ ꯀꯜꯁ ꯍꯗꯅ
ꯍꯥꯥ
ꯑꯩꯁ ꯑꯣ ꯑꯗꯨꯅ
ꯄꯤꯁ
ꯑꯥ
ꯁꯤ ꯁꯕꯨ ꯍꯩꯁꯤ ꯑꯩꯈ ꯁꯔꯗꯤ ꯍꯪꯉꯣꯏ ꯇꯥꯔꯅꯤ ꯂꯣꯡ ꯇꯥꯔꯅꯤ ꯑꯩꯈꯣꯏ ꯈꯨꯣꯟꯖꯦꯜꯅꯤꯗ ꯑꯩ ꯈꯨꯣꯟꯖꯦꯜ ꯐꯖꯕ ꯑꯣꯏꯗꯕꯒꯤ ꯏꯀꯥꯏ ꯆꯦꯁꯦ ꯑꯣꯏꯍꯩꯕ꯭ꯔꯥ
ꯍꯥꯏꯗꯦꯗ
ꯎꯝ
ꯎꯝ ꯅꯣꯏ ꯊꯧꯕꯥꯜꯁꯦ ꯏꯝꯐꯥꯜꯗꯒꯤ ꯀꯌꯥꯝ ꯂꯥꯞꯄ꯭ꯔꯥ
ꯑꯗꯨꯝ ꯀꯤꯂꯣꯃꯤꯇꯔꯁ ꯀꯌꯥꯃꯨꯛ ꯍꯥꯏꯅꯤ ꯎꯝ ꯀꯨꯟ ꯀꯨꯟ ꯑꯗꯨꯋꯥꯏꯃꯨꯛ ꯑꯣꯏꯔꯝꯗꯧ ꯃꯥꯜꯂꯦ ꯀꯨꯟ ꯀꯨꯟ ꯌꯧꯔꯝꯒꯗ꯭ꯔꯥ ꯇꯔꯥ ꯅꯤꯄꯥꯜ ꯑꯗꯨꯃꯥꯏꯅ ꯑꯣꯏꯗꯧ ꯃꯥꯜꯂꯦ ꯑꯩ ꯑꯦꯛꯖꯦꯂꯤ ꯈꯪꯅꯤꯡꯁꯦ ꯀꯌꯥꯃꯨꯛ ꯑꯣꯏ ꯅꯣꯡꯃ ꯀ ꯑꯣꯏꯔ
ꯍꯥꯎ
ꯎꯝ
ꯏꯆꯦ ꯑꯃꯁꯨ ꯀꯣ ꯊꯧꯕꯥꯥꯛ ꯑꯣꯗ ꯑꯣꯖꯥ ꯇꯧꯔꯒ ꯅ ꯑꯃꯃ ꯑꯩ ꯁ꯭ꯀꯨꯜꯗꯤ ꯈꯪꯗ꯭ꯔꯦ
ꯈꯖꯂꯥ
ꯑ ꯋꯥꯔꯦꯟꯟꯁ ꯇꯧꯒ ꯑꯗꯨꯅꯏ ꯃꯤꯅꯤ ꯃꯥꯗꯤ
ꯎꯝ ꯆꯥꯛ ꯆꯥꯕꯤꯔꯣꯏꯗ꯭ꯔꯣ
ꯉꯥꯏꯍꯥꯛ ꯂꯩꯔꯗꯤ ꯆꯥꯔꯅꯤ
ꯑꯣ ꯐꯤꯂꯝꯒ ꯌꯦꯡꯗ꯭ꯔꯣ ꯁꯦ
ꯌꯦꯗ
ꯀꯩ ꯌꯦꯒ
ꯍꯥꯥ
ꯀꯩ ꯍꯥꯏꯗꯤ ꯑꯦꯅꯤꯃꯦꯁꯟꯒꯨꯝꯕ ꯌꯦꯡꯕ꯭ꯔꯥ ꯐꯤꯂꯝ ꯌꯦꯡ ꯭ꯔꯥ ꯗ꯭ꯔꯃꯥ ꯌꯦꯡꯕ꯭ꯔꯥ
ꯎꯝ